ꯑ ꯑꯗꯨ ꯃꯥꯔꯤꯕ꯭ꯔꯣ
ꯑꯩ ꯑꯩꯁꯨ ꯊꯕꯛ ꯇꯧꯔ ꯂꯩꯕ ꯀꯥ ꯃꯍꯨꯠ ꯁꯦꯡꯗꯣꯛꯎ ꯄꯣꯛꯄꯣꯛꯅꯁꯥꯏꯔꯦ
ꯑ ꯅꯅꯨꯄꯥ ꯑꯩꯈꯣꯏꯗꯨ ꯂꯩ ꯑꯩ ꯆꯠꯊꯣꯛꯏ
ꯑꯥ
ꯎ ꯀꯍꯦꯕꯅꯣ
ꯀꯗꯒ ꯑꯥ
ꯏꯅꯥꯎ ꯅꯨꯨꯄꯥꯈꯣꯏꯗ ꯂꯩ ꯌꯥꯏꯌꯦꯦ ꯃꯨꯛ ꯇꯦꯁ ꯇꯧꯁꯤꯔꯥꯟ ꯇꯧꯔꯒ
ꯀꯣꯡ ꯉꯥꯎꯕ ꯇꯧꯕ ꯌꯥꯗꯕ ꯃꯣꯛꯇꯦꯁ ꯑꯗꯨꯅ ꯀꯣꯏꯊꯣꯛꯏ ꯅꯣꯡꯄꯥ ꯑꯩꯈꯣꯏꯗ
ꯑ
ꯀꯩꯗꯧꯔꯤꯅꯣ ꯑ ꯑ ꯑꯣ
ꯉꯔꯥꯡ ꯐꯨꯠꯕꯣꯜ ꯌꯦꯡꯕ꯭ꯔꯥ
ꯌꯦꯡꯉ ꯑꯩ ꯁꯦꯀꯦꯟ ꯍꯥꯞ ꯕ꯭ꯔꯦꯛ ꯕ꯭ꯔꯦꯛꯇ ꯑꯩꯁꯦ ꯃꯤꯦꯀꯞ ꯊꯣꯛꯑꯦ ꯑꯩꯒꯤ ꯃꯪ ꯅꯨꯡꯉꯥꯏꯃꯟꯗꯕ ꯑꯗꯨꯒ ꯃꯤꯀꯞ ꯊꯣꯛꯑꯀꯥꯟꯗ ꯄꯨꯡ ꯌꯦꯡꯉꯀꯥꯟꯗ ꯑꯗꯨꯝ ꯐꯣꯟ ꯌꯦꯡꯉꯦ ꯕ꯭ꯔꯦꯛ ꯂꯩ ꯂꯣꯇ ꯑꯗꯨꯝ ꯌꯦꯡꯉꯦ
ꯎꯝ ꯑꯩꯁꯨ ꯃꯇꯤꯦꯛ ꯃꯇꯦꯛ ꯇꯨꯝꯃ ꯃꯇꯦꯡ ꯌꯦꯡꯉꯦ ꯄꯨꯔꯥ ꯐꯨꯜ ꯌꯦꯡꯗꯅ ꯇꯨꯝꯅꯤꯡ ꯉꯟꯅ
ꯑ ꯑꯩ ꯄꯨꯡ ꯇꯦꯠ ꯑꯗꯨꯋꯥꯏꯗ ꯌꯥꯝ ꯊꯨꯝꯅꯤꯡꯈꯦꯕ ꯇꯦꯟ ꯊꯥꯔꯇꯤ ꯇꯦꯟꯒꯨꯝꯕꯗ ꯇꯨꯝꯕꯅꯤ ꯑ ꯅꯪ ꯉꯁꯤ ꯋꯥꯀꯤꯡ ꯆꯕ꯭ꯔꯣ ꯋꯥꯀꯤꯡ ꯆꯦꯟꯕ꯭ꯔꯣ
ꯉꯁꯤꯗꯤ ꯃꯤꯁ ꯉꯟꯕꯅꯦ ꯉꯁꯤꯗꯤ ꯔꯦꯁꯇꯣꯔꯣꯟꯅꯤ ꯁꯤꯗꯤ ꯆꯦꯜꯂꯔ ꯑꯩ ꯈꯣꯡꯒ ꯅꯥꯏꯔꯦ ꯈꯤꯜꯁꯦ ꯃꯅꯤꯡꯗꯦ ꯑꯗꯨ ꯉꯁꯤ ꯀꯣꯚꯔ ꯇꯧꯖꯔꯁꯨꯅꯨ ꯑꯩꯗ ꯆꯦꯜ ꯂꯦꯞꯄꯒꯦ
ꯑꯍ ꯑ
ꯇꯦ
ꯃꯁꯤꯗꯤ ꯌꯦꯡꯅꯤꯡꯗꯦꯕ ꯅꯪꯒꯤ ꯈꯣꯡꯒ ꯑꯩꯒ ꯃꯤꯠꯒ ꯆꯞ ꯃꯥꯟꯅꯔꯦ
ꯑꯁ ꯍꯣꯏ ꯌꯦꯡꯅꯤꯡꯗꯗ
ꯍ ꯍ
ꯑꯩ ꯑꯃꯨꯛ ꯇꯦꯁ ꯇꯧꯁꯤꯔꯅ ꯂꯧꯊꯣꯛꯑꯒ ꯊꯝꯕꯅꯦ ꯑꯗꯣ ꯀꯣꯝ ꯉꯥꯎ ꯃꯕꯒꯒꯤ ꯆꯠꯊꯣꯛꯕꯅꯦ
ꯇ ꯑꯩꯗꯣ ꯋꯥꯆꯞꯇ ꯑꯩꯅ ꯖꯤꯄꯦ ꯇꯥꯔꯛꯄ ꯑꯣ ꯑꯩ ꯇꯤꯛꯀꯦꯠ ꯀꯥꯊꯣꯔꯛꯑꯦꯣ ꯇꯣꯔꯦ ꯍꯥꯏꯕꯅꯦ ꯑꯩ ꯋꯥꯆꯞ ꯃꯦꯁꯦꯁ ꯁꯨꯡꯌꯦꯡ ꯌꯦꯡꯗꯦꯅꯦꯉꯥꯗ ꯇ꯭ꯣꯏꯦꯟꯀꯤꯤ ꯌꯦꯡꯗꯕ ꯃꯥꯜꯂꯦ
ꯑꯣ ꯂꯣꯏꯗ꯭ꯔꯤꯕꯣ ꯂꯣꯏꯅ ꯄꯤꯗ꯭ꯔꯤꯕꯣ ꯈꯝꯕ ꯊꯣꯏꯕꯤꯒꯤ ꯋꯥꯔꯤ ꯇꯧꯖꯔꯣ
ꯀ ꯀꯩꯩꯅꯣ
ꯑꯣꯆꯦꯗ ꯑꯣꯆꯦꯗ ꯃꯨ ꯍꯩꯔꯥꯎ ꯀ
ꯇꯀꯦ
ꯑ
ꯌꯨꯟꯒꯤ ꯋꯥꯂꯤ ꯌꯨꯟꯒꯤ
ꯎꯝ ꯆꯠꯊꯣꯛꯈ꯭ꯔꯗꯤ ꯄꯤꯗꯔꯣꯏ ꯀꯨꯏꯅ ꯆꯠꯀꯅꯤ
ꯑꯦ ꯂꯧ ꯄꯤꯗꯕ ꯌꯥꯔꯣꯏ ꯑꯩ ꯃꯦꯁꯦꯁ ꯍꯣꯔꯦꯟ ꯊꯥꯈꯤꯕꯗꯅ ꯉꯁꯥꯏ ꯃꯣꯔꯅꯤꯡ ꯇꯥꯅꯦ ꯍꯧꯖꯤꯛꯐꯧꯔꯤ ꯄꯥꯏꯕꯤꯂꯛꯇꯦ ꯍꯣꯔꯦꯟ ꯅꯨꯡꯊꯤꯟ ꯅꯨꯡꯉꯥꯏꯔꯝ ꯇꯧꯁꯟꯗꯣꯏꯅꯤ ꯐꯣꯟ
ꯈꯅꯥꯎ ꯑꯗꯣ ꯀꯔꯤꯒꯨꯝꯕ ꯗꯔꯀꯥꯔ ꯂꯩꯔꯗꯤ ꯑꯩꯕꯨꯁꯨ ꯀꯧꯕ ꯁ꯭ꯀꯨꯜꯗ ꯆꯠꯅꯉꯥꯏ ꯎꯅꯅꯤꯡꯉꯥꯏ ꯍ
ꯆꯁꯤꯔꯣ ꯌꯥ ꯄꯔꯛ ꯐꯣꯟ ꯄꯥꯏꯔꯛꯂꯛꯇꯗꯤ ꯍꯧꯔꯨꯗꯧꯅꯤ
ꯍꯣꯏ
ꯉꯔꯥꯡ ꯑꯉꯥꯡ ꯑꯣꯖꯥ ꯅꯨꯄꯤꯗꯣ ꯌꯥꯝ ꯀꯨꯏꯅ ꯋꯥꯟ ꯇꯨ ꯑꯋꯥꯔ ꯃꯌꯥ ꯋꯥꯁꯟꯅꯑꯌꯦꯕ ꯃꯤꯁ ꯃꯤꯁꯅꯔ ꯂ ꯇꯥꯗꯣ
ꯀꯣꯏꯁꯜꯂꯣ ꯑꯗꯨꯗꯣ
ꯀꯔꯤꯌꯥ
ꯀꯣꯏꯁꯤꯜꯂꯣ ꯀꯣꯏꯁꯤꯜꯂꯣꯕ
ꯀꯔꯤꯅꯗꯦ ꯋꯥꯔꯤꯗꯤ
ꯋꯥꯝ ꯊ ꯄꯨ꯭ꯔꯥ
ꯃꯥ ꯑꯗꯨ ꯔꯒꯝ
ꯁꯤꯇ ꯎ ꯀꯩꯕ
ꯍꯥꯟꯅ ꯑꯃ ꯃꯥꯏ ꯏꯃꯥꯟꯅꯕꯤ ꯑꯃ ꯄꯨ ꯁꯥꯏꯟꯁ ꯂꯧꯕ ꯑꯃ ꯂꯩꯔꯝꯃꯦꯕꯀꯣ
ꯎꯝ
ꯔꯥ
ꯎꯝ ꯑꯝ ꯑꯗꯨ ꯀꯩꯗꯧꯕ ꯑꯩ ꯃ ꯇꯃꯠꯇ ꯏꯅ ꯐꯥꯔꯦ
ꯍꯦ
ꯑꯣ ꯑꯩꯨ ꯀꯩꯗꯧꯋꯦ ꯍꯥꯏꯕꯅꯣ ꯏꯁꯁ ꯃꯅꯝꯁꯤꯗꯤ